ꯍꯜꯂꯣ
ꯇꯥꯔꯕꫭ ꯇꯥꯏ ꯇꯥꯏ
ꯇꯥꯔꯦ ꯇꯥꯔꯦ ꯅꯪꯒꯤꯁꯦ ꯈꯔ ꯇꯞꯄꯦ ꯑꯗꯨ ꯑꯩꯉꯣꯟꯗ
ꯎꯝ ꯀꯩꯅꯣ ꯇꯧꯋꯦ ꯏꯟꯀꯝꯃꯤꯡ ꯀꯣꯜꯗꯤ ꯊꯥꯔ ꯂꯩꯌꯦꯕꯀꯣ
ꯑ
ꯏꯟꯀꯃꯤꯡ ꯀꯣꯜ ꯑꯣꯏꯟ ꯊꯥꯔ ꯂꯩꯔꯦ ꯑꯥ ꯀꯣꯜ ꯄ꯭ꯔꯣꯒꯦꯁꯇꯤ ꯇꯧꯔꯦ ꯑꯗꯨ ꯌꯥꯔꯦ ꯌꯥꯔꯦ ꯑꯗꯨꯝ ꯇꯧꯔꯦ ꯌꯥꯔꯦ ꯑꯃ ꯉꯔꯥꯡꯒꯤꯗꯣ ꯗ ꯑꯃ ꯅ ꯊꯥꯒꯤ ꯅꯥꯀꯟꯗꯅꯦ ꯁꯨꯃꯥꯏꯅ ꯀꯣꯏꯔꯒ ꯂꯩꯕꯗꯣ ꯊꯕꯤ ꯃꯍꯨꯝ ꯁꯥꯕ ꯎꯕ꯭ꯔꯥ
ꯑꯥꯎ
ꯑꯗꯨꯏꯗꯣ ꯇꯧꯕꯅꯦ ꯉꯔꯥꯡꯗꯣ ꯎꯕ꯭ꯔꯥ ꯎꯗ꯭ꯔꯥ ꯈꯪꯗꯦꯅ ꯉꯔꯥꯡ ꯅꯪ
ꯃꯤ ꯃꯌꯥꯝ ꯊꯥꯒꯠꯂꯛꯑꯦ ꯊꯥ ꯃꯅꯨꯡꯗ ꯀꯩꯅꯣꯝ ꯂꯩꯔꯦ ꯍꯥꯏꯔꯒ ꯃꯤ ꯃꯥꯟꯕꯁꯨ ꯁꯨꯝ ꯌꯦꯡꯕ ꯀꯥꯟꯗꯀꯣ ꯃꯤ ꯑꯅꯤ ꯂꯩ ꯕ ꯃꯥꯟꯕꯒꯤꯥꯡ ꯊꯥꯒꯠꯂꯛꯈꯤꯕꯅꯦ ꯑꯥꯗ ꯑꯩꯈꯣꯏ ꯏꯃꯥꯟꯅꯕ ꯑꯃ ꯇꯧꯔ ꯃꯣꯏꯗꯤ ꯀꯦꯃꯦꯔꯥ ꯐꯕ ꯄꯥꯏꯕꯅ ꯖꯨꯝ ꯇꯧ ꯌꯦꯡꯕ ꯀꯥꯟꯗ
ꯑ ꯑꯩꯅ ꯑꯗꯨꯗꯤ ꯅꯠꯇꯕꯀꯣ ꯑꯩꯅ ꯍꯥꯏꯅ ꯊꯥꯒꯤ ꯅꯥꯀꯟꯗꯅ ꯁꯨꯃꯥꯏꯅ ꯔꯥꯎꯟ ꯑꯣꯏꯅ ꯂꯩꯕꯅꯦꯕ
ꯑꯗꯨ ꯊꯩꯐꯝ ꯑꯗꯨꯒꯨꯝꯕꯗꯨꯅꯤ ꯎꯝ ꯇꯨꯔꯦꯟꯗ ꯀꯩꯗ ꯎꯝ ꯑꯗꯨꯒꯃꯥꯏꯅ ꯇꯧꯕꯗꯨꯅꯦ ꯇꯨꯝꯗ꯭ꯔꯤ ꯇꯨꯝꯒꯗꯧꯔꯦ ꯑꯗꯨꯃꯥꯏꯅ ꯇꯧꯕꯗꯨꯅꯦ ꯇꯨꯔꯦꯟꯗ ꯀꯩꯗ ꯀꯨꯝꯕ ꯈꯣꯠꯄꯗ ꯇꯧꯋꯦꯅ ꯍꯥꯏꯔꯤꯁꯦ ꯑꯍꯟꯈꯩꯅ ꯆꯤꯡꯗꯩꯅ ꯑꯗꯨꯣ ꯃꯣꯏ ꯒ꯭ꯔꯦꯚꯇꯤꯒꯨꯝꯕ ꯁꯨ ꯑꯗꯨꯒꯨꯝꯕ ꯃꯇꯝꯗ ꯌꯥꯝ ꯀꯟꯕ ꯃꯥꯜꯂꯦ ꯑꯗꯨꯒꯤꯁꯨ
ꯎꯝꯝ ꯍꯣꯏ ꯑꯣꯏꯔꯝꯕꯁꯨ ꯌꯥꯏ ꯁꯥꯏꯟꯇꯤꯐꯤꯀꯦꯜꯂꯤ ꯀꯣ
ꯑꯥꯡ ꯑꯗꯨꯃꯥꯏꯅ ꯑꯣꯏꯇꯣꯏꯅꯤ ꯃꯤ ꯇꯧꯒꯅꯨ ꯍꯥꯏꯁꯦ ꯃꯔꯝꯗꯤꯝ ꯂꯩ ꯑꯗꯩ ꯑꯍꯟꯈꯩꯅ ꯍꯥꯏꯁꯦ
ꯎꯝ
ꯉꯁꯥꯏꯁꯨ ꯀꯣ ꯑꯩ ꯀꯩꯅꯣ ꯆꯠꯄ ꯃꯇꯝꯗꯅꯦ ꯑꯁ ꯎꯝ ꯑꯩꯒꯤ ꯅꯥꯀꯟꯗ ꯐꯝꯕ ꯅꯨꯄꯥꯁꯦ ꯀꯩꯅꯣꯅꯦꯕ ꯑꯩꯈꯣꯏꯒꯤ ꯎꯝ ꯍꯥꯎꯅꯦꯕ ꯑꯗꯨꯒꯗꯨꯒꯅꯦ ꯑꯁꯅ ꯊꯦꯕꯗ ꯑꯗ ꯉꯁꯤꯒꯤ ꯀꯩꯅꯣꯁꯤꯁꯨ ꯕꯁꯀꯤ ꯀꯩꯅꯣꯁꯤꯁꯨ ꯁꯤꯠ ꯑꯅꯤꯗꯨꯁꯨ ꯌꯥꯝ ꯄꯤꯛꯑꯦꯕ
ꯑꯝ
ꯑꯗꯨꯗꯒꯤ ꯏꯪꯕ ꯃꯥꯜꯂꯦ ꯃꯥꯜꯂꯤꯗꯣ ꯈꯣꯡꯉꯤ
ꯑꯩꯁꯨꯅꯦ ꯑꯩꯁꯤꯅꯦ ꯉꯁꯥꯏ ꯆꯠꯄꯒꯤꯗꯣ ꯕꯁ ꯁꯣ ꯃꯗꯅ ꯀꯣ ꯑꯗꯨꯒ ꯁꯨꯝ ꯆꯠꯂꯀꯥꯟꯗ ꯑꯁꯤꯒꯤ ꯅꯒꯣꯜꯂꯥ ꯌꯧꯔꯛꯄꯩꯁꯦ ꯑꯁꯤꯗꯅꯦ ꯀꯩꯅꯣ ꯇꯧꯋꯦ ꯅꯨꯄꯥ ꯑꯃꯅꯦ ꯅꯨꯄꯤ ꯑꯅꯤ ꯑꯃꯅꯦ ꯀꯥꯈꯠꯂꯦꯕꯀꯣ ꯃꯣꯏꯁꯦ ꯍꯟꯅꯨꯔꯦꯕ ꯃꯣꯏ ꯑꯍꯨꯝꯁꯦ ꯑꯗꯨ ꯃꯅꯝꯁꯦ ꯀꯩꯅꯣꯝ ꯇꯧꯕ ꯑꯩꯅ ꯌꯥꯝ ꯍꯩꯅꯗꯕ ꯃꯅꯝ ꯑꯃ ꯅꯝꯕ ꯃꯣꯏ ꯃꯣꯏ ꯑꯍꯨꯝꯁꯦ ꯑꯗꯨꯒ ꯂꯝꯈꯥꯏ ꯌꯧꯔꯛꯄꯗꯅ ꯑꯃꯨꯛ ꯍꯥꯎ ꯅꯨꯄꯥ ꯑꯃꯨꯛ ꯑꯩ ꯅꯥꯀꯟꯗ ꯐꯝꯃꯦꯕ ꯍꯥꯎ ꯅꯨꯄꯥꯁꯤꯕꯨꯗꯤ ꯈꯔ ꯃꯁꯛꯇꯨꯕꯨꯗꯤ ꯃꯣꯠꯄ ꯃꯥꯜꯂꯦ ꯑꯗꯨꯏꯁꯨ ꯃꯅꯝ ꯀꯥ ꯍꯦꯟꯅ ꯆꯦꯟꯕ ꯑꯣꯏꯗꯦꯕꯀꯣ ꯑꯗꯨꯒ ꯑꯩꯁꯦ ꯈꯥꯡ ꯑꯃꯃꯨꯛꯇꯗ ꯍꯥꯟꯅ ꯊꯣꯡꯗꯣ ꯂꯣꯟꯁꯤꯜꯂꯝꯕꯅꯦ ꯑꯗꯣ ꯊꯣꯡꯅꯥꯎꯗꯣ ꯀꯩꯅꯣ ꯇꯧꯋꯦ ꯍꯥꯡꯗꯣꯛ ꯄꯨꯔꯥ ꯍꯥꯡꯗꯣꯛꯑ ꯆꯠꯂꯦꯕ ꯑꯗꯨꯅ ꯀꯣꯛꯁꯦ ꯅꯨꯡꯁꯤꯠ ꯁꯨꯝ ꯐꯨꯕꯒꯤ ꯆꯤꯛꯄꯝ ꯂꯩꯗꯥꯏꯅꯦ ꯑꯗꯨ ꯇꯧꯔꯕꯅꯦ ꯍꯥꯏꯁꯦ ꯁꯦ ꯊꯣꯡ ꯍꯥꯡꯗꯣꯛꯇ꯭ꯔꯒꯅꯅꯦ ꯃꯣꯏꯒꯤ ꯃꯅꯝ ꯃꯌꯥꯝꯁꯤꯅ ꯀꯣꯛ ꯉꯥꯎꯕ ꯑꯩ ꯉꯁꯤ ꯄꯨꯔꯥ ꯑꯩꯅ ꯍꯥꯏꯁꯤꯅꯦ
ꯑꯣ ꯑꯩꯒꯤ ꯅꯥꯀꯟꯗ ꯐꯝꯃꯤꯗ ꯃꯁꯛꯄꯨꯗꯤ ꯑꯗꯨꯝ ꯀ꯭ꯔꯦꯗꯤꯠ ꯌꯥꯝꯅ ꯍꯅꯦꯕ ꯀꯩꯁꯨ ꯑꯍꯟ ꯅꯠꯇꯦꯕ ꯑꯗꯨꯒ ꯃꯥꯒꯤ ꯐ꯭ꯔꯤꯖꯅ ꯑꯃꯨꯛ ꯀꯩ ꯍꯥꯏꯅꯤ ꯗ꯭ꯔꯤꯡ ꯗꯔꯤꯡ ꯂꯥꯎꯕꯤ ꯑꯩꯈꯣꯏꯒꯤ ꯁꯥꯟꯅꯕꯒꯤꯗ ꯂꯦꯞꯄ ꯈꯣꯠꯄ ꯐꯨꯔꯤꯠꯇꯣ
ꯑꯥ ꯑꯥ ꯍꯣꯏ ꯀꯩꯅꯣ ꯄꯣꯂꯤꯁꯇꯔꯒꯤ ꯑꯣꯏꯕ ꯄꯣꯂꯤꯁꯇꯔꯒꯤ
ꯃꯅꯝ ꯃꯅꯝꯗꯨ ꯀꯜꯂꯦꯅ ꯑꯩꯅ ꯍꯥꯏꯕꯗ ꯃꯥꯗꯨ ꯃꯅꯥꯁꯨ ꯀꯣꯠꯇꯨ ꯑꯃ ꯂꯩꯔ꯭ꯔꯦ ꯑꯗꯨꯒ ꯑꯃꯨꯛ ꯃꯈꯨꯠꯁꯨ ꯑꯃꯨꯛ ꯊꯥꯡꯒꯠꯂꯛꯒ ꯍꯥꯏꯗꯤ ꯃꯥꯒꯤ ꯃꯈꯨꯠ ꯅꯥꯕꯗꯨꯅ ꯃꯃꯥꯡꯒꯤ ꯁꯤꯠꯇꯨ ꯑꯗꯨꯝ ꯄꯥꯏꯔꯒ ꯍꯥꯏꯗꯤ ꯁꯤꯠ ꯑꯅꯤꯁꯨ ꯊꯪꯅꯕꯗ ꯌꯥꯝ ꯇꯦꯜꯂꯦꯕ ꯑꯗꯒꯤ ꯍꯧꯛꯁꯨ ꯌꯥꯝ ꯄꯤꯛꯄ ꯑꯗꯩ ꯉꯥꯛꯇꯪ ꯂꯩꯔꯒ ꯑꯃꯨꯛ ꯑꯩꯉꯣꯟꯗꯗ ꯁꯨꯝ ꯍꯥꯏꯗꯤ ꯃꯈꯨꯠꯇꯣ ꯇꯤꯡꯊꯣꯛꯑꯕꯅꯤꯅ ꯑꯩꯉꯣꯟꯗ ꯁꯨꯝ ꯏꯟꯁꯤꯟꯕꯩ ꯇꯥꯏꯞꯇꯅꯦ ꯑꯗꯨꯝ ꯅꯝꯁꯤꯜꯂꯛꯄ ꯑꯩꯉꯣꯟꯗ ꯑꯩꯅ ꯁꯨꯝꯝ ꯅꯥꯀꯟꯗ ꯇꯨꯝꯕꯅ ꯇꯨꯝꯅꯤꯡꯕꯅꯦ ꯑꯗꯒꯤ ꯋꯥꯅ ꯋꯥꯅ ꯅꯝꯅ ꯅꯝꯊꯤꯕꯅꯤ ꯑꯗꯨꯩ ꯑꯩ ꯃꯃꯥꯡꯗꯁꯨ ꯑꯃꯨꯛ ꯃꯌꯥꯡ ꯅꯨꯄꯥ ꯑꯃꯨꯛ ꯐꯝꯕ ꯑꯩ ꯉꯁꯤ ꯀꯌꯥꯝ ꯋꯥꯅꯤꯍꯧꯋꯤ ꯆꯠꯄꯗꯣ ꯄꯨꯡ ꯃꯥꯣꯏ ꯃꯈꯥꯏꯗꯤ ꯄꯨꯡ ꯃꯥꯣꯏ ꯃꯈꯥꯏ ꯉꯥꯏ ꯆꯠꯄꯒꯨꯝꯕ ꯄꯨꯡ ꯇꯔꯥꯃꯥꯊꯣꯏꯗ ꯌꯧꯔꯝꯃꯤ
ꯎꯝ ꯇꯧꯕꯅꯦ ꯇꯧꯕꯅꯦ ꯕꯁꯁꯦ ꯑꯗꯨꯝ ꯀꯨꯏꯕꯅꯦ ꯊꯧꯗꯕꯅꯦ ꯃꯤ ꯈꯔ ꯌꯥꯎꯗ꯭ꯔꯒꯗꯤꯅꯦ ꯑꯩ ꯌꯥꯝ ꯊꯧꯗꯕꯗꯤ ꯁꯨꯂꯧ ꯊꯧꯗꯕꯅꯤ
ꯎꯝ ꯍꯜꯂꯛꯄꯁꯨ ꯃꯤ ꯑꯝꯇ ꯌꯥꯎꯗꯦ ꯑꯗꯨꯁꯨ ꯁꯤꯠ ꯑꯃꯃꯝꯗꯨꯗ ꯑꯃꯃꯝ ꯐꯝ ꯅꯦꯕ ꯑꯅꯤ ꯊꯥꯕꯗꯣ ꯑꯣ ꯅꯣꯡꯁꯤꯅ ꯌꯨ ꯌꯨꯕꯁꯤꯅ ꯍꯦꯛꯇ ꯀꯩꯅꯣ ꯕꯁ ꯃꯌꯥꯝꯐꯥꯎ ꯅꯣꯡ ꯌꯨꯔꯗꯅ
ꯀꯣ ꯅꯪ ꯅꯣꯡ ꯅꯪꯕ꯭ꯔꯣ ꯍꯜꯂꯛꯄꯗꯨꯁꯨ
ꯑꯩꯈꯣꯏ ꯑꯩꯈꯣꯏꯅ ꯍꯜꯂꯛꯄꯗ ꯑꯗꯨꯝ ꯅꯣꯡ ꯇꯥꯔꯛꯑꯦ ꯏꯝꯐꯜ ꯀꯥꯏꯅ ꯍꯟꯊꯔꯛꯄꯗꯒꯤ ꯑꯥ ꯀꯩꯅꯣ ꯐꯥꯎꯕ ꯊꯋꯥꯏ ꯑꯃ ꯐꯥꯎꯕ ꯐꯖꯅ ꯍꯥꯏꯗꯤ ꯈꯖꯤꯛ ꯈꯌꯥ ꯀꯩ ꯅꯑꯣꯡꯗ ꯅꯠꯇ꯭ꯔꯦꯕ ꯌꯥꯝ ꯀꯟꯅ ꯇꯥꯕꯗꯣ ꯈꯤꯇꯪ ꯈꯥꯝꯕ ꯌꯥꯕꯒꯤ ꯃꯑꯣꯡꯗ ꯃꯃꯥꯏꯁꯨ ꯇꯩꯊꯣꯛꯑꯒ ꯑꯗꯨꯝ ꯍꯥꯏꯗꯤ ꯒꯥꯔꯤ ꯊꯕꯛ ꯎꯗꯕꯗꯣ ꯑꯗꯨꯃꯥꯏꯅ ꯇꯧ ꯌꯥꯝ ꯀꯟꯕꯗꯣ ꯑꯗꯨꯃꯥꯏꯅ ꯇꯧꯋꯤ ꯉꯁꯤ ꯅꯣꯡ ꯌꯥꯝ ꯀꯜꯂꯤ ꯑꯩꯅ ꯉꯁꯦ ꯍꯜꯂꯛꯄꯗꯣ ꯄꯨꯡ ꯕꯥꯔꯣ ꯅꯠꯇꯦ ꯑꯅꯤꯗꯒꯤꯩ ꯍꯜꯂꯛꯄꯅꯦ ꯁꯤꯗ ꯌꯧꯔ ꯀꯥꯟꯗ ꯑꯍꯨꯝ ꯑꯗꯨꯋꯥꯇꯥꯔ ꯑꯍꯨꯝ ꯃꯈꯥꯏ ꯑꯗꯨꯃꯥꯏꯅ ꯊꯕ ꯃꯥꯜꯂꯦ ꯌꯥꯝ ꯀꯜꯅ ꯇꯥꯛꯑꯦ
ꯑꯣ ꯑꯩꯗꯤ ꯉꯁꯥꯏ ꯑꯩꯗꯤ ꯉꯁꯥꯏ ꯗꯥꯎ ꯌꯥꯏꯑ ꯆꯠꯈꯤꯕꯗꯨꯁꯨ ꯁꯣꯃꯣ ꯁꯨꯒꯨꯅꯨꯒꯤ ꯕꯁ ꯑꯣꯏꯕꯅꯤꯅꯀꯣ ꯌꯥꯝ ꯀꯨꯏꯅ ꯉꯥꯏꯗ꯭ꯔꯦꯕ ꯂꯝꯈꯥꯏꯗ ꯑꯗꯨꯒ ꯄ ꯑꯗꯨꯅ ꯃꯤꯗꯨ ꯐꯨꯜ ꯑꯣꯏꯕꯅꯤꯅꯀꯣ ꯃꯣꯏꯗꯤ ꯑꯗꯨꯝ ꯒꯥꯔꯤꯗꯨꯣ ꯀꯟꯅ ꯊꯧꯔꯦꯕꯀꯣ ꯑꯗꯨꯒ ꯉꯁꯤꯗꯤ ꯉ ꯇꯥꯅꯗꯤ ꯌꯧꯋꯦ ꯑꯗꯨꯕꯨ ꯀꯩꯅꯣ ꯀ꯭ꯂꯥꯁ ꯇꯧꯗꯦ ꯍꯥꯏꯕ ꯋꯥꯅꯦꯕꯀꯣ ꯑꯗꯨꯒ ꯀꯩꯅꯣ ꯇꯧꯋ ꯃꯅꯝ ꯃꯍꯥꯗꯨꯕꯨꯗꯤ ꯍꯈꯣꯏ ꯅꯣꯡꯉꯕꯗꯤ ꯅꯨꯡꯉꯥꯏꯇꯦ ꯑꯗꯨ ꯕꯁ ꯊꯨꯅ ꯌꯧꯕꯗꯨꯕꯨꯗꯤ ꯌꯥꯝ ꯅꯨꯡꯉꯥꯏꯌꯦꯕ ꯍꯥꯟꯅꯗꯤ ꯌꯥꯝ ꯕꯁ ꯇꯞꯄꯦꯕ ꯉꯁꯤꯗ ꯅꯣꯡꯃꯥꯏꯖꯤꯡ ꯅꯤꯡꯊꯧꯀꯥꯕꯨ ꯑꯣꯏꯕꯒꯤ ꯃꯤ ꯌꯥꯝ ꯇꯣꯡꯕꯔꯁꯨ ꯈꯪꯗꯦꯕꯀꯣ ꯅꯍꯥꯟ ꯈꯥꯛꯇꯤ ꯏꯁ ꯂꯣꯏꯔꯦ ꯁꯨꯛ ꯊꯧ ꯊꯧꯗꯦ ꯃꯤꯁꯨ ꯇꯣꯡꯗꯕ ꯎ ꯐꯄꯣꯏ ꯆꯅꯤꯡꯉ ꯎꯝ ꯉ ꯐꯥꯕꯣ ꯆꯠꯅꯤꯡꯉꯦ
ꯉ ꯌꯥꯝ ꯐꯥꯅ ꯍꯧꯋꯦ ꯇꯨꯔꯦꯟꯗꯅꯦ ꯃꯩ ꯊꯥꯛ ꯊꯥꯜꯂꯒ ꯌꯦꯡ ꯁꯥꯡꯉ ꯑꯇ ꯃꯣꯏꯅ ꯐꯥꯕꯁ ꯌꯦꯡꯕ ꯌꯥꯝ ꯅꯨꯡꯉꯥꯏꯕꯗꯣ ꯄꯅꯦ ꯍꯥꯄꯗ ꯄꯔꯦꯡ ꯁ ꯁꯥꯅ ꯁꯤꯗꯩ ꯁꯨꯝ ꯎꯈꯤꯕꯗ ꯄꯔꯦꯡ ꯁ ꯁꯥꯅ ꯌꯦꯡꯕ ꯀꯥꯟꯗꯁꯨ ꯌꯥꯝ ꯐꯖꯕ ꯑꯃ ꯑꯣꯏꯕꯗꯣ ꯑꯗꯨꯃꯥꯏꯅ ꯑꯣꯏꯌꯦ
ꯀꯗ ꯋꯥꯏꯆ ꯀꯥꯜꯕꯟ
ꯑꯩꯈꯣꯏ ꯇꯨꯔꯦꯟꯅꯤ ꯑꯩꯈꯣꯏꯒꯤ ꯀꯩꯅꯣ ꯏꯁꯤꯡ ꯆꯤꯡꯉꯛꯄꯒꯤ ꯂꯩꯕꯗꯣ ꯑꯩ ꯁꯨꯝ ꯌꯦꯡꯉꯛꯄꯩꯗ ꯑꯩꯈꯣꯏ ꯃꯪ ꯈꯤꯇꯪ ꯍꯦꯟꯗꯣꯛꯂꯛꯑꯒ ꯂꯩꯅ
ꯑꯣ ꯑꯁꯣꯝ ꯀꯩꯅꯣꯒꯤꯗꯣ ꯑꯣ ꯋꯥꯇꯔ ꯁꯄ꯭ꯂꯥꯏꯒꯤ ꯍꯦꯛ ꯃꯈꯥꯒꯤ ꯃꯈꯩꯗꯣ
ꯑꯗꯨꯝ ꯄꯔꯡ ꯁꯥꯡꯅ ꯌꯦꯡꯈꯤꯕꯗ ꯌꯥꯝ ꯁꯥꯡꯅ ꯎꯕ ꯖꯒꯥꯗꯣ ꯊ
ꯑꯩꯗꯤ ꯀꯤꯒꯤꯁꯦ ꯃꯪꯒ ꯂꯩꯕꯗꯣ ꯃꯣꯏꯗꯤ ꯃꯈꯥꯒꯤ ꯍꯥꯏꯗꯤ ꯃꯩ ꯊꯥꯈ꯭ꯔ ꯃꯇꯨꯡꯗꯣ
ꯍ ꯃꯌꯥ ꯀꯩꯒꯤ ꯎꯝ ꯊꯥꯗꯕꯅꯦꯝ ꯈꯪꯉꯤ ꯑꯗꯨꯏ ꯃꯈꯥꯁꯨ ꯉꯥ ꯐꯥꯎꯋꯤ ꯃꯦꯛ ꯃꯪꯒꯤꯅꯦ ꯃꯄꯥ ꯍꯦꯛ ꯃ ꯃ ꯑꯣꯏꯗꯣꯏ ꯑꯗꯨꯋꯥꯔꯁꯨ ꯉꯥ ꯐꯧꯋꯦꯕ
ꯑꯩꯗꯤ ꯑꯗꯨꯗꯤ ꯃꯩꯇꯥꯡꯒ ꯂꯣꯏ ꯇꯥꯕꯅꯦꯕ ꯑꯗꯨꯏꯗꯣ ꯑꯩꯅ ꯈꯪꯗ꯭ꯔꯤꯁꯦ ꯁꯨꯃꯥꯏꯅ ꯈꯪꯈꯤꯒꯦꯗ ꯑꯁꯤ ꯕꯖꯥꯔꯒꯤ ꯀꯩꯅꯣ ꯕꯖꯥꯔꯒꯤ ꯀꯩꯅꯣ ꯂꯩꯇ ꯅꯠꯇ꯭ꯔꯥ ꯑꯃꯃꯪ ꯂꯩꯇ꯭ꯔꯥ ꯑꯗꯨꯒꯤ ꯃꯈꯥꯗꯣ ꯑꯩ ꯀꯨꯝꯕ ꯌꯥꯎꯔꯨꯔꯦꯕ ꯅꯣꯡꯃ ꯀꯨꯝꯕ ꯌꯥꯎꯕ ꯍꯥꯏꯁꯦ ꯁꯨꯝ ꯃꯣꯏ ꯀꯝꯃꯨꯅꯤꯇꯤ ꯍꯣꯜꯗꯨꯗ ꯁꯣꯔꯥꯠꯀꯨꯝꯕ ꯑꯃ ꯇꯧꯕ꯭ꯔꯥ ꯀꯩꯅꯝ ꯇꯧꯕꯅꯤꯅꯦ ꯑꯗꯨꯒꯤ ꯀꯣ ꯂꯤꯛ ꯆꯥꯝꯕ ꯍꯥꯏꯇꯥꯔꯦ ꯃꯈꯥꯁꯤꯗ
ꯎꯝ
ꯆꯥꯝ ꯀꯥꯟꯁꯤꯗ ꯀꯨꯝ ꯀꯥꯟꯁꯤꯗ ꯂꯣꯏꯔꯦ ꯀꯩꯅꯣ ꯂꯩꯔꯝꯕ ꯃꯈꯩꯗꯣ ꯑꯩꯅ ꯑꯁ ꯁꯤ ꯃꯆꯨꯝ ꯃꯈꯩꯁꯤꯗ ꯑꯃꯨꯛ ꯑꯩꯈꯣꯏꯅ ꯁꯤꯖꯤꯟꯅꯩꯅꯤ ꯀꯣꯛꯒ ꯈꯜꯂꯛꯄꯗꯣ ꯀꯣꯟꯅ
ꯎꯝ ꯑꯁ ꯊꯥꯗꯔꯤꯕ ꯃꯌꯥꯝꯁꯦ ꯑꯄꯨꯝ ꯑꯁꯥ ꯃꯌꯥꯝ ꯉꯥꯛꯇꯅꯤꯗ ꯇꯧꯔꯤꯁꯦꯒꯌꯥꯟ ꯇꯥꯕ ꯇꯥ ꯊꯣꯛꯏꯁꯦ ꯁꯤꯡꯉꯗ ꯊꯛꯏꯁꯤ ꯒ꯭ꯌꯥꯟ ꯇꯥꯛ ꯃꯆꯦ ꯆꯨꯃꯤꯅ ꯀꯥꯏ ꯆꯗꯝ ꯀꯌꯥ ꯒꯌꯥ ꯑꯝꯇ ꯇꯥꯕ ꯈꯣꯠ ꯑꯗꯨꯗꯣ ꯁꯨꯝ ꯍꯟꯊ ꯍꯟꯊ ꯈ꯭ꯔꯥ ꯐꯖꯩ
ꯎꯝ ꯄꯨꯔꯍꯥ ꯆꯨꯝꯗꯕ ꯍꯥꯏꯁꯦ ꯎꯝ ꯆꯨꯝꯗꯕ ꯍꯥꯏꯁꯦ ꯍꯧꯖꯤꯛꯇꯤ ꯐꯤꯖꯤꯛꯀ꯭ꯔꯤꯁꯦ ꯇꯤꯡꯀꯠꯇ ꯍꯥꯏꯖꯤꯜꯂꯅꯤ ꯑꯗꯣ ꯇꯣꯇꯤꯁꯤꯡ ꯂꯥꯛꯏꯁꯦ ꯐꯤꯖꯤꯛꯀ꯭ꯔꯤ ꯉꯥꯛꯇꯅꯦ ꯍꯥꯏꯕ ꯑꯗꯣ
ꯅꯩꯕꯗꯁꯨ ꯂꯣꯏꯔꯦ ꯁꯤꯅꯦꯕ ꯑꯣꯏꯅ
ꯎꯝ ꯍꯧ ꯆꯤꯡ ꯈꯜꯂꯤꯗꯨꯁꯨ ꯃꯪ ꯃꯌꯥꯗ ꯑꯣꯏꯕꯅꯤꯅ
ꯃꯥꯅꯦ ꯃꯥ ꯃꯥ ꯌꯥꯔꯦꯅꯦ ꯇꯤꯠ ꯇꯥꯗꯔꯒ ꯃꯈꯣꯡ ꯌꯎ ꯃꯩꯊꯥꯗꯔꯒ ꯃꯪꯗꯒꯤ ꯑꯗꯨꯝ ꯈꯔ ꯈꯔ ꯈꯔ ꯆꯦꯟꯕꯤꯔꯛꯄꯩ ꯆꯞ ꯆꯥꯅ ꯇꯥꯕ ꯌꯧꯒꯗꯕ ꯃꯄꯥꯗꯣ
ꯍꯣꯏ
ꯇꯥꯡ ꯆꯥꯗꯔꯦ ꯌꯥ ꯌꯥꯎꯔꯝꯕ꯭ꯔꯥ ꯈꯪꯕꯣꯟꯇꯦ ꯆꯦꯟꯒꯠꯂꯛꯄꯗ
ꯑꯍꯤꯡꯕ ꯁꯥꯏꯗꯤ ꯑꯗꯨ ꯉꯥꯏꯔꯦ
ꯑꯩ ꯈꯔ ꯈꯔ ꯁꯨꯝ ꯍꯥꯏꯗꯤ ꯏꯔꯩ ꯏꯔꯦꯅ ꯀꯀ ꯀꯀ ꯄꯨꯊꯔ ꯀꯟꯅ ꯃꯄꯥ ꯇꯥꯕ ꯃꯄꯥ ꯆꯞ ꯆꯥꯕ ꯖꯒꯥꯗꯣ ꯑꯗꯨꯗꯣ ꯑꯣꯏꯒꯗꯣꯏꯅꯦꯕ ꯇꯗꯥꯥꯏꯄꯥ ꯑꯣꯏꯅ ꯇꯕꯀꯣ ꯈꯤꯇ ꯍꯟꯊꯔꯛꯄꯒꯤꯗ ꯑꯣꯏꯗꯅ ꯆꯞ ꯆꯥꯅ
ꯑꯩꯗꯤ ꯃꯄꯥꯗꯣ ꯈꯪꯗꯕꯅꯤꯅ ꯈꯪꯕ ꯐꯩ ꯎ ꯁꯨꯃꯥꯏꯅ ꯈꯪꯕꯁꯦ ꯍꯦꯟꯅ ꯑꯃꯨꯛ ꯍꯪꯒꯣꯏꯕ ꯐꯥꯎꯕꯅꯦ
ꯎꯝ ꯌꯥ ꯇ ꯍꯥꯏꯗꯗ
ꯎꯝ
ꯊꯛꯏꯕꯅꯤ ꯑꯣꯛ ꯑꯄꯨꯝꯕ ꯑꯗꯩ ꯀꯩꯅꯣ ꯑꯄꯨꯝꯕ ꯊꯥꯗꯔꯤꯕ ꯃꯌꯥꯝꯁ
ꯎꯝ ꯊꯥꯗꯕꯅꯦ ꯊꯥꯗꯕꯅꯦ ꯏꯁꯤꯡ ꯆꯥꯎ ꯃꯅꯨꯡꯗꯒ ꯌꯥꯝ ꯇꯥꯎꯔꯛꯄꯅꯦ ꯑꯗꯨꯒꯨꯝꯕꯗꯣ ꯑꯣꯛ ꯄꯨꯝꯕ
ꯅꯣꯏꯔꯝ ꯁꯨꯝ ꯀꯨꯝꯊꯈ꯭ꯔꯒ ꯑꯗꯨꯝ ꯍꯂ ꯍꯦꯟꯗꯣꯏꯅꯦꯕ ꯃꯊꯪ ꯀꯥ ꯈꯜꯂꯤ ꯃꯩꯗꯤ ꯐꯥꯗꯣꯏꯅꯦꯕ
ꯀꯦꯔꯖꯤꯡ ꯁꯥꯏꯠꯂꯣꯝ ꯀ ꯈꯥꯏ ꯈꯜꯂꯨꯗ ꯀꯦꯖꯤꯡꯒꯤ ꯇꯨꯔꯦꯟꯗꯨꯒ ꯁꯥꯟꯅꯩꯔꯤ ꯅꯠꯇ꯭ꯔꯣ ꯑꯩꯈꯣꯏꯗꯨꯕꯨ ꯎꯝ ꯑꯗꯣ ꯑꯁꯣꯝꯗꯗꯤ ꯑꯃꯨꯣꯏ ꯏꯁꯤꯡꯗꯣ ꯌꯥꯝ ꯄꯤꯛꯅ ꯂꯥꯛꯏꯗꯅ ꯁꯣꯝꯗꯅ ꯌꯥꯝ ꯆꯥꯎꯅ ꯆꯦꯜꯂꯤꯗꯅ ꯑꯗꯨꯒꯤꯅꯤꯗ
ꯃꯔꯔꯑꯣ ꯑꯣꯏꯗꯥꯏ
ꯎꯝ
ꯅꯣꯏ ꯏꯁꯤꯡ ꯆꯥꯎꯕ ꯃꯇꯝ ꯊꯦꯡꯅꯗ꯭ꯔꯤꯕ
ꯃꯣꯏ ꯑꯁꯣꯝꯒꯤ ꯃꯣꯏ ꯇꯔꯥ ꯃꯈꯩꯅ ꯐꯥꯕ ꯁꯔꯦꯡ ꯀꯣꯏꯕꯤꯒꯥꯏꯗꯨꯗꯤ ꯀꯔꯖꯤꯡ ꯂꯣꯝꯗꯗꯤ ꯌꯥꯝ ꯐꯩ ꯍꯥꯏꯕ ꯑꯩꯈꯣꯏ ꯁꯣꯝ ꯅꯥꯀꯟꯗꯤ ꯌꯧꯔꯛꯇꯦ ꯅꯠꯇ꯭ꯔꯣ
ꯔ ꯑꯣꯏꯌꯦ ꯑꯩꯣꯏ ꯃꯔꯨ ꯔꯣꯝꯗ ꯑꯌꯥꯝꯕ ꯂꯩꯕ ꯉꯥ ꯉꯥꯛꯇ ꯑꯣꯏꯕꯅꯦ
ꯑꯗꯨꯏꯔ ꯈꯪꯗꯦ ꯁꯣꯝꯥ ꯃꯣꯏ ꯀꯩꯅꯣ ꯏꯪ ꯈꯣꯟꯕ ꯑꯗꯒꯤ
ꯉꯒꯨꯝꯕꯖꯤꯗꯤꯅꯦ ꯑꯗꯨꯝ ꯏꯆꯦꯟ ꯑꯅꯤꯒꯤ ꯃꯊꯛꯇ ꯆꯦꯟꯈꯠꯇꯣꯏꯅꯦꯕ ꯑꯗꯨꯅ ꯌꯥꯝꯥꯅ ꯊꯣꯛꯇꯅ ꯍꯥꯏꯗꯤ ꯃꯥꯒꯤ ꯃꯔꯨ ꯑꯗꯨꯅ ꯍꯦꯟꯅ ꯂꯩꯒꯅꯦꯕ ꯉꯥ ꯃꯌꯥꯝꯁꯦ ꯃꯣꯏ ꯈꯜꯁꯤꯅꯦ ꯏꯁꯤꯡꯁꯤ ꯀꯦꯅꯦꯟꯅ ꯃꯐꯝꯗꯤꯗꯤ ꯋꯥꯠꯂꯝꯃꯣꯏꯅ ꯑꯗꯨꯒꯤꯅꯤ ꯀꯦꯅꯦꯟꯅ ꯃꯐꯝꯗ ꯉꯥ ꯃꯈꯩꯅꯣ ꯀꯥꯈꯠꯅꯕ ꯍꯣꯠꯅꯩꯗꯣ ꯁꯨꯝ ꯀꯨꯝꯗꯒꯤ ꯍꯧꯖꯤꯛ ꯀꯥꯏꯗ ꯑꯗꯨꯝꯅ ꯒ꯭ꯌꯥꯟ ꯇꯥꯗꯦꯕ ꯃꯣꯏꯒꯤ ꯑꯗꯨꯅ ꯍꯥꯏꯦ ꯑ ꯀꯩꯅꯣ ꯏꯆꯦ ꯂꯥꯛꯏꯕ ꯃꯐꯝꯗꯨꯗ ꯃꯥꯏ ꯐꯖꯅ ꯂꯩꯔꯝꯒꯅꯦꯅ ꯈꯟꯕꯒꯤꯀꯣ ꯑꯗꯨꯝ ꯀꯥꯈꯠꯂꯤꯅꯦꯕ ꯑꯗꯨꯅ ꯃꯔꯨꯗ ꯑꯗꯨꯝ ꯉꯥ ꯐꯖ ꯐꯖꯕ ꯃꯌꯥꯝ ꯂꯩꯖꯩ
ꯑꯗꯨꯏꯔ ꯈꯪꯗꯦ ꯑꯩꯁꯨ ꯑꯩꯁꯨ ꯀꯨꯏꯗ ꯀꯨꯏꯗ꯭ꯔꯤ ꯈꯪꯕ ꯎꯝ ꯍꯥꯏꯔꯛꯑꯣ
ꯑꯩ ꯖꯒꯥꯗ ꯐꯥꯕ ꯑꯃꯁꯁꯨ ꯉꯥꯁꯨ ꯍꯥꯎꯔꯤꯗꯣ ꯑꯗꯨꯒꯤꯅꯦꯕ ꯍꯥꯏꯗꯤ ꯃꯩ ꯃꯁꯥꯏ ꯌꯥꯝꯨꯛ ꯀꯜꯂꯒ ꯑꯔꯥ ꯃꯈꯥꯏ ꯌꯧꯔꯥ ꯑꯃꯈꯛ ꯌꯧꯔꯛꯑꯕꯅꯦꯕ ꯑꯗꯨꯗꯒꯤ ꯖꯒꯥꯁꯨ ꯑꯐꯕ ꯉꯥꯛꯇꯅꯤꯅ ꯃꯔꯕꯨꯗ ꯍꯥꯏꯁꯦ ꯑꯇꯥ ꯀꯃꯛ ꯀꯝ ꯍꯟꯗꯕ
ꯎꯝ
ꯅꯦ
ꯗꯨꯄꯂ ꯂꯣ ꯑꯗꯇꯩ ꯂꯥꯛꯏ ꯅꯠꯇ꯭ꯔꯣ ꯑꯩꯈꯣꯏ ꯁꯤ ꯇꯨꯔꯦꯜꯁꯦ
ꯃꯥꯅꯤ ꯂꯣꯏ ꯄꯨꯜꯂꯤꯅꯤ ꯅꯣꯏ ꯏꯁꯤꯡ ꯆꯥꯎꯕ ꯎꯗ꯭ꯔꯤꯕꯩꯅꯦ ꯍꯧꯖꯤꯛꯇꯤ ꯑꯗꯨ ꯇꯦꯟ ꯇꯦꯟ ꯆꯦꯟꯕ ꯃꯥꯟꯕ ꯋꯥꯅꯦꯕ
ꯎꯝ
ꯄ ꯊ ꯄꯨꯂꯅꯤ ꯎꯝ ꯄꯨꯂꯅꯤ ꯄꯨꯂ
ꯑꯗꯨ ꯉꯥ ꯐꯥꯕꯗꯤ ꯈꯦꯠꯅꯩ ꯅꯤꯌꯣꯉꯝꯀꯣ ꯁꯣꯝ ꯅꯥꯀꯟꯗ ꯉꯥ ꯂꯩ
ꯁꯨꯝ ꯀꯥꯏꯈꯠꯈꯤꯗꯣꯏꯅꯦ ꯑꯩ ꯍꯥꯏꯦ ꯑꯗꯨꯨꯝ ꯀꯥꯏꯈꯠꯈꯤꯗꯣꯏꯅꯦ ꯃꯣꯏ ꯃꯤ ꯂꯩꯇꯕ ꯀꯥꯟꯗ
ꯎꯝ ꯑꯗꯨ ꯗꯥꯝꯒꯨꯝꯕ ꯁꯥꯕꯁꯤꯅꯗꯤ ꯉꯥꯒꯨꯝꯕꯁꯦ ꯀꯥꯈꯠꯄ ꯉꯝꯗꯅꯤꯅꯀꯣ ꯑꯁꯤꯒꯨꯝꯕꯁꯤꯗꯅꯦꯕ ꯕꯔꯥꯛꯇꯒꯤ ꯀꯩꯅꯣ ꯄꯦꯡꯕꯥꯑꯒ ꯃꯨꯠꯈ꯭ꯔꯤ ꯍꯥꯏꯁꯦ ꯕꯔꯥꯛꯇꯩꯒꯤ ꯆꯦꯟꯁꯤꯜꯂꯛꯇꯣꯗꯣ ꯑꯩꯈꯣꯏ ꯁꯣꯝꯗ ꯗꯥꯝ ꯁꯥꯖꯤꯜꯂ ꯂꯩꯔꯕꯅꯤꯅ ꯄꯦꯡꯕꯥꯗꯨ ꯂꯥꯛꯄ ꯉꯝꯗꯦꯅ ꯄꯦꯡꯕꯥ ꯃꯨꯈ꯭ꯔꯔꯤꯁꯤ ꯃꯅꯤꯄꯨꯔꯗ
ꯎꯝ ꯎꯝ ꯍꯣꯏ ꯑꯩ ꯊꯝꯃꯒꯦ ꯄꯣꯠꯁꯤ
ꯑꯥ ꯃꯇꯝꯁꯤ ꯌꯥꯔꯕ ꯈꯤꯇꯪꯗꯤ ꯍꯦꯜꯍꯜꯂꯨ ꯍꯥꯏ ꯉꯁꯥꯏ ꯈꯤꯇꯪꯗꯤ ꯁꯥꯡꯈꯤꯕꯅꯦ ꯋꯥꯔꯤ ꯁꯅ ꯍꯣꯏ ꯌꯥꯔꯦ ꯌꯥꯔꯦ ꯊꯝꯃꯣ ꯊꯝꯃꯣ ꯑꯥ ꯍꯣꯏ